ꯍꯜꯂꯣ ꯀꯥꯏꯌꯦ ꯁꯥꯎ ꯁꯣꯎꯅꯤꯡ
ꯇꯔ
ꯍꯥꯥ
ꯀꯩꯗꯧꯔꯤꯅꯣ ꯍꯥ
ꯀꯝ ꯇꯧꯗꯦꯗ ꯑꯗꯨꯝ ꯍꯤꯞꯄꯒꯂꯩ
ꯀꯣꯂꯦꯁ ꯆꯠꯇꯕꯔꯣ
ꯉꯥꯁꯤ ꯁꯨꯇꯤꯅꯦ
ꯎꯝ ꯁꯩ ꯀꯌꯥ
ꯃꯁꯤ ꯄꯥꯔꯁꯇ꯭ꯔ ꯗꯦꯕꯕꯅꯤ
ꯍꯌꯦꯡ ꯃꯁꯥꯒꯤ ꯁꯨꯇꯤ ꯂꯩꯔꯦꯀꯣ
ꯎꯝ
ꯃꯣꯟꯗꯦꯗ ꯆꯠꯇꯑꯣꯏꯔ
ꯎꯝ ꯃꯟꯗꯦꯗ ꯆꯠꯄꯅꯤ
ꯇꯨꯝ ꯍꯧꯒꯠꯂꯕꯣ
ꯉꯥꯁꯥꯏ ꯍꯧꯒꯠꯂꯦ ꯑꯗꯨꯒꯂꯩ ꯁꯒ ꯑꯗꯨꯝ ꯂꯩ
ꯆꯥꯛꯇꯤ
ꯄꯨꯡ ꯑꯃ ꯃꯔꯨꯗꯅꯤ ꯀꯩꯅꯣ
ꯆꯥꯛ ꯆꯥꯏ
ꯕꯔꯣ ꯑꯃꯗꯅꯦ ꯄꯨꯡ ꯄꯥꯔꯣ ꯑꯃꯅꯦ ꯍꯥꯏꯕ
ꯑꯣ ꯍꯣ ꯌꯠꯂꯤꯅꯦ ꯑꯗꯨꯗꯤ
ꯋꯥꯠꯂꯤ ꯅꯪ ꯀꯩꯗꯧꯔꯤꯒꯦ
ꯁꯨꯅꯥ ꯀꯤꯔꯝꯕꯅꯦ ꯅꯪꯗꯤ
ꯅ ꯑꯣ ꯍꯤꯞꯄꯤ ꯍꯥꯏꯔꯒ
ꯕꯣꯜ ꯌꯦꯡꯗꯕ꯭ꯔꯣ ꯉꯁꯤ
ꯑꯥ ꯑꯃ ꯌꯦꯡꯉꯦ ꯑꯃ ꯌꯦꯡꯗꯦ ꯉꯥꯏꯍꯥꯛ ꯌꯦꯡꯉꯒ ꯇꯣꯛꯑꯦ ꯑꯍꯥꯟꯕꯩꯗꯨꯗꯤ ꯌꯦꯡꯕ ꯅꯪꯉꯦꯗ ꯑꯩ ꯊꯦꯡꯉꯥ ꯅꯪ ꯌꯦꯡꯕ꯭ꯔꯣ ꯍꯥꯏꯁꯦ
ꯌꯦꯡꯗꯦꯗ ꯑꯩ ꯑꯩ ꯕꯣꯜ ꯌꯦꯡꯕ ꯍꯩꯇꯦ ꯍꯥꯏꯕ
ꯍꯥ
ꯃꯤ ꯃꯌꯥꯝ ꯑꯃ ꯌꯦꯡꯃꯤꯟꯅꯩꯌꯦ
ꯎꯝ
ꯀꯔꯤ ꯏꯟꯁꯥꯡ ꯆꯥꯗꯣꯏꯅꯣ
ꯈꯪꯗꯦ ꯀꯔꯤ ꯌꯦꯟꯁꯥꯡ ꯆꯥꯗꯣꯏꯅꯣ ꯒ꯭ꯌꯥꯟ ꯇꯥꯗꯦ
ꯇꯥꯕ꯭ꯔꯣ
ꯅꯣꯏꯗꯤ ꯀꯔꯤ ꯌꯦꯟꯖꯥꯡ ꯆꯥꯗꯧꯔꯒꯦ
ꯑ ꯀꯔꯤ ꯊꯣꯡꯒꯅꯤ ꯈꯪꯗꯦ ꯈꯥꯃꯦꯟ ꯑꯁꯤꯟꯕꯔꯥ ꯁꯣꯏꯕꯨꯝꯂꯥ ꯑꯩ ꯈꯪꯗꯦ ꯎꯪ
ꯎꯝ ꯆꯥꯅꯤꯡꯉꯤ ꯍꯥꯎꯗꯧ ꯃꯥꯜꯂꯦ
ꯆꯥꯁꯦ ꯂꯥꯛꯑꯣ
ꯎꯝ ꯍꯥꯎꯅꯤꯡꯉꯥꯏ ꯃꯥꯟꯂꯤ
ꯑꯁ ꯑꯩ ꯁꯨꯡꯁꯪ ꯁꯪꯗꯦꯉꯣ ꯍꯧꯖꯤꯛꯀꯥꯟ ꯐꯤꯂꯝ ꯌꯦꯡꯒꯦ ꯇꯧꯔꯒ
ꯑꯩꯁꯨ ꯑꯦꯛꯖꯥꯝ ꯂꯩꯔꯤꯅꯦ ꯏꯕꯦꯝꯃꯥ ꯂꯥꯏꯔꯤꯛꯀꯥ ꯑꯝ ꯄꯥꯗꯦ
ꯅꯪ ꯑꯦꯛꯖꯥꯝ ꯀꯔꯝ ꯀꯥꯟꯗꯩꯅꯣ
ꯇꯥꯡ ꯀꯨꯅꯤꯄꯥꯟ
ꯍꯟꯗꯛ ꯊꯥꯁꯤꯒꯤ
ꯎꯝ
ꯉꯁꯤ ꯇꯥꯡ
ꯀꯔꯤ
ꯋꯥꯠꯂꯤꯗ ꯑꯗꯨꯗꯤ ꯑꯗꯨꯝ
ꯅꯠꯇꯦꯍꯦ
ꯃꯇꯝ ꯈꯔ ꯂꯩꯔꯤꯌꯦ ꯂꯥꯏꯔꯤꯛ ꯄꯥꯕꯒꯤ
ꯎꯝ ꯀꯔꯤ ꯏꯔꯨꯗꯣꯏꯅꯣ ꯈꯪꯗꯦ ꯀꯩꯝ ꯄꯥꯗꯦ
ꯀꯔꯤ ꯄꯥꯗ꯭ꯔꯤꯕ
ꯀꯩꯍꯥꯏꯅꯣ
ꯆꯒꯦꯝꯄꯣꯝꯕ ꯆꯥꯅꯤꯡꯉꯦꯕ
ꯄꯣꯝꯃꯨ ꯀꯩꯅꯣ
ꯅꯪ ꯅꯨꯄꯥ ꯄꯥꯎ ꯐꯥꯎꯅꯗ꯭ꯔꯣ
ꯅꯔꯒꯥꯂꯩꯌꯦ
ꯀꯩꯒꯤ
ꯅꯤꯡꯅꯤꯉꯥꯏ ꯁꯪꯗꯥꯟꯅꯔꯤꯕ
ꯀꯩ ꯍꯥꯏꯅꯕꯒꯤ
ꯑꯁ ꯑꯗꯨꯝ ꯇꯧꯔꯝꯅꯤ ꯏꯕꯥꯅꯤꯗꯤ ꯑꯁ ꯏꯩꯅ ꯣꯜꯡ ꯈ꯭ꯔꯕ ꯏꯩꯅ ꯀꯩꯅꯣ ꯍꯦꯜꯂꯝ ꯇꯧꯔ ꯋꯥ ꯃꯇꯝꯕꯔꯅꯤ
ꯈꯅꯥꯒꯂꯣ ꯈꯖꯅꯥꯒꯂꯣ
ꯅꯪ ꯂꯥꯏꯔꯕ ꯋꯥꯣꯜꯗꯣ ꯈꯪꯕ꯭ꯔꯥ
ꯈꯪꯉꯦꯕꯦꯝꯃꯣ ꯃꯣꯏꯒꯤ ꯃꯣꯏ ꯉꯥꯛꯇ ꯉꯥꯏꯔꯕꯗꯨꯕ
ꯅꯨꯄꯤ ꯈꯣꯏꯔꯝꯕꯗꯣ
ꯑꯝ
ꯡ ꯃꯅ ꯑꯩ ꯈꯣꯏꯗꯧ
ꯅꯪꯗꯣ ꯉꯍꯥꯡꯉ ꯌꯦꯡꯕ꯭ꯔꯣ
ꯃꯣꯏ ꯂꯣꯛ ꯂꯣ
ꯑꯥ
ꯑꯃ ꯌꯦꯉꯦ
ꯑꯁ ꯈꯪꯗ꯭ꯔꯦ ꯍꯧꯖꯤꯛꯀꯥꯟꯁꯤ ꯀꯔꯤꯅꯣ ꯊꯥꯖꯕ ꯌꯥꯕ ꯃꯤ ꯑꯝꯇ ꯂꯩꯔꯝꯗ꯭ꯔꯦꯗꯅꯤ
ꯎꯦ
ꯑꯗꯨ ꯃꯥꯏ ꯅꯨꯄꯤꯗꯣ ꯀꯞꯐꯝꯅꯤꯀꯣ
ꯉꯥꯏꯁꯦ
ꯄꯩꯁꯥꯒ ꯄꯥꯏꯕ ꯍꯧꯒꯠꯆꯔꯛꯑꯒ
ꯄꯩꯁꯥ ꯄꯥꯏꯕꯤ ꯍꯧꯔꯛꯏꯅꯦ ꯄꯩꯁꯥ ꯄꯥꯏꯕꯤꯒꯤ ꯄꯤꯦ
ꯑꯩꯁꯨ ꯈꯜꯂꯤꯅꯦꯕ ꯄꯩꯁꯥ ꯄꯥꯏꯈꯠꯂꯛꯑꯗꯤ ꯀꯩꯅꯣꯝ ꯇꯧꯋꯦꯕ ꯅꯨꯄꯥꯁꯤꯡꯁꯦ
ꯎ ꯇ ꯀꯩꯅ ꯅ
ꯅꯨꯄꯤꯅ ꯄꯩꯁꯥ ꯄꯥꯏ ꯀꯃ ꯍꯜꯂꯦ ꯅꯨꯄꯥ ꯄꯩꯁꯔ ꯄꯥꯏꯍꯜꯂꯛꯑꯗꯤ ꯑꯇꯣꯞꯄ ꯅꯨꯄꯤ
ꯍꯝ
ꯑꯣꯅꯨꯡꯉꯥꯏꯔꯦ
ꯄꯈꯪꯒꯤꯅꯣ
ꯀ ꯉꯁꯤꯍꯤꯅꯤ ꯀꯣꯏꯕ ꯌꯥꯝ ꯆꯠꯅꯤꯡꯉꯦ ꯑꯩ ꯀꯣꯏꯕ ꯆꯠꯇꯧ ꯃꯥꯜꯂꯦ
ꯄꯅꯪꯉ ꯁꯤ ꯇ ꯀꯅ ꯍ ꯍꯥꯏꯂꯦ
ꯍꯌꯦꯡ ꯍꯌꯦꯡ ꯀꯣꯏꯕ ꯆꯠꯇ꯭ꯔꯕꯅꯦ
ꯎꯝ ꯍꯝ ꯂ
ꯗꯤꯅꯦ ꯅꯪ ꯂꯥꯛꯔ ꯎ ꯄꯥꯏꯔꯠꯇꯦ ꯑꯗꯨ ꯊꯣꯛꯂꯛꯑꯦ ꯍꯥꯏꯕꯅꯤ
ꯅꯅꯨꯡꯉꯥꯏꯅ ꯁꯤꯂꯣ
ꯎꯝ ꯑꯂꯗ ꯑꯗꯨ ꯑꯃꯔꯣꯝꯇ ꯀ
ꯀꯩ ꯍꯥꯏꯥꯏꯅꯣ
ꯃꯁꯝ ꯑꯣꯏꯣꯏꯅꯤꯡꯕ
ꯑꯗ ꯀꯩ ꯍꯥꯏꯅꯣ
ꯑꯃꯨꯛꯁꯨ ꯑꯃꯨꯛ ꯀꯒꯦ ꯍꯥꯏꯕ
ꯅꯠꯇꯦꯍꯦꯛ ꯀꯩꯅꯣꯝꯃ ꯀꯩꯅꯣꯝꯃ ꯊꯣꯛꯂꯛꯑꯦ ꯍꯥꯏꯕꯗꯣ ꯈꯪꯗꯦꯅ
ꯅꯅꯨꯡꯃꯅꯕꯤꯅꯦ ꯑꯅꯥꯁꯤꯀꯤꯗꯨꯣ
ꯎꯝ ꯎꯝ ꯎꯝ ꯎꯝ ꯎꯝ
ꯈꯪꯗꯕ꯭ꯔꯣ ꯉꯥ ꯅꯣꯏ ꯀꯥꯏꯥꯟꯗ ꯂꯩꯃꯤꯟꯅꯔꯝꯕ
ꯊꯣꯛꯂꯛꯑꯦ ꯎꯝ ꯊꯣꯛꯂꯛꯄ ꯃꯥꯜꯂꯦ ꯐꯠꯇꯣ ꯎꯏꯌꯦ
ꯎꯝ ꯊꯣꯛꯂꯛꯈ꯭ꯔꯦ ꯑ ꯃꯥꯒꯤ ꯃꯕꯨꯡꯅ ꯈꯪꯗꯦ ꯑꯃ ꯂꯩꯕꯅꯦ ꯑꯗꯨ ꯂꯨꯍꯣꯡꯉꯕ ꯃꯥꯜꯂꯦ
ꯎꯝ ꯀꯖꯤꯟꯒꯨꯝꯕ ꯃꯥꯟꯂꯦꯗ
ꯑ ꯑꯗꯨꯃꯥꯏꯅ ꯑꯣꯏꯈꯤꯕ꯭ꯔꯥ ꯀꯩꯅꯣꯝ ꯇꯧꯕꯅꯦ ꯃꯣꯏ ꯃꯃꯥ ꯑꯆꯧꯕꯤꯒꯤ ꯑꯗꯨ ꯃꯥꯒꯤ ꯃꯊꯛꯇ ꯑꯃ ꯂꯩꯕꯅꯦ ꯑꯗꯣ ꯑꯗꯨꯔꯥꯅꯨ ꯈꯜꯂꯦ ꯑꯗꯣ ꯃꯥꯏ ꯀꯖꯤꯟ ꯑꯃ ꯂꯩꯈꯤꯕꯅꯦ ꯑꯗꯨ ꯑꯣꯏꯔꯝꯃꯅꯤ
ꯉꫪꯥꯡ ꯃꯤ ꯌꯥꯝ ꯁꯥꯎꯋꯦꯀꯣ
ꯑꯩꯔꯣ
ꯎꯝ ꯇꯧ ꯌꯥꯔꯦ ꯑꯃꯣꯏꯗꯨꯒ ꯅꯁꯛꯇꯨꯒ ꯏꯕꯦꯝꯃ ꯅꯪ
ꯎꯝ
ꯅꯣꯛꯄꯨ ꯅꯣꯛꯅꯤꯡꯉꯦ ꯑꯩꯗꯤ
ꯅꯨꯄꯤ ꯍꯥꯏꯁꯤꯗꯤ ꯈꯔ ꯁꯥꯎꯔꯒꯅ ꯍꯦꯟꯅ ꯃꯤꯅ ꯀꯤꯕ ꯍꯦꯟꯕꯅꯦ ꯇꯨꯃꯤꯟꯅ ꯂꯩꯁꯤꯜꯂꯒ ꯃꯤꯅ ꯎꯁꯤꯜꯂꯛꯑꯣꯏꯗꯕ ꯍꯧꯖꯤꯛ ꯇꯧꯔꯤꯗꯣ ꯍꯧꯖꯤꯛ ꯍꯧꯖꯤꯛ ꯀꯩꯅꯣ ꯇꯧꯔꯤꯗꯨ ꯅꯨꯄꯤꯗꯨꯅ ꯆꯠꯄ ꯍꯦꯟꯃꯟꯕꯩꯅꯦ ꯅꯨꯄꯤꯗꯨꯅ ꯋꯥ ꯌꯥꯝ ꯉꯥꯡꯕ ꯉꯝꯖꯗꯕꯩꯅꯦ
ꯎꯝ ꯃꯥꯟꯅꯤ
ꯎꯝ ꯈꯪꯗꯦꯗ ꯌꯥꯝ ꯅꯨꯡꯉꯥꯏꯇꯦ ꯅꯪ ꯑꯗꯨꯒꯨꯝꯕꯅ ꯅꯨꯄꯤꯗꯣ ꯑꯣꯏꯕ ꯌꯥꯗꯦꯀꯣ
ꯑꯗꯨꯒꯨꯝꯕ ꯅꯨꯄꯤꯗꯣ ꯑꯣꯏꯒꯅꯣ ꯈꯔ ꯊꯧꯅꯥ ꯐꯕꯤ ꯐꯥꯎꯕꯤ ꯑꯣꯏꯒꯗꯕ
ꯎꯝ
ꯅꯪꯒꯤ ꯐꯣꯇꯣꯗꯣ ꯊꯥꯔꯛꯑꯣ ꯊꯥꯒꯠꯄꯗꯣ
ꯀꯔꯤ ꯐꯣꯇꯣꯅꯣ
ꯀꯔꯝꯕ ꯎ ꯀꯔꯝ ꯈꯪꯗꯦꯗ ꯅꯪꯖꯦ ꯑꯩꯅ ꯁꯨꯝ ꯈꯟꯕꯗ ꯋꯥꯒ ꯌꯥꯝꯅ ꯉꯥꯡꯕ ꯉꯝꯗꯕ ꯃꯥꯥꯜꯂꯦꯕ
ꯉꯝꯗꯦ ꯑꯝꯃꯨꯛꯃꯨꯛꯀꯨꯝꯕ ꯉꯝ ꯑꯝꯃꯨꯛꯃꯨꯛꯀꯨꯝꯕ ꯐꯖꯕ꯭ꯋꯤꯅꯦ ꯉꯝꯖꯗꯦ
ꯑꯁ ꯊꯤꯅ ꯊꯤꯅ ꯆꯩ ꯀꯥꯏ ꯕ ꯃꯤꯅꯤꯍꯦ
ꯑꯁ ꯃꯥꯗꯤ ꯈꯔ ꯉꯝꯃꯦꯕ ꯑꯇꯣꯞꯄ ꯃꯤꯗꯗꯤ ꯉꯝꯗꯦꯕ ꯑꯩ
ꯊꯧꯅꯥ ꯐꯕꯤ ꯑꯣꯏ ꯁꯦ ꯊꯧꯅꯥ ꯐꯕꯤ
ꯑꯣꯏꯁꯦ ꯍꯥꯏꯖꯤꯅꯤ ꯑꯗꯨꯝꯉꯥꯏ ꯑꯣꯏꯅꯤꯡꯉꯥꯏꯅꯤ ꯅꯪ ꯀꯩꯗꯧꯗꯣꯏꯅꯣ
ꯑꯩꯁꯨ ꯉꯥ ꯀꯤꯔꯤ ꯑꯗꯨꯒ ꯁꯤ ꯂꯣꯏꯔꯒ ꯃꯨꯛ ꯇꯨꯝꯕ ꯌꯥꯏ
ꯅꯪꯗꯤ ꯅꯪ ꯉꯁꯥꯏꯅ ꯍꯧꯒꯠꯂꯕ꯭ꯔꯣ ꯅꯠꯇ꯭ꯔꯒ‌ ꯁꯨꯝ ꯂꯩꯔꯣ
ꯇꯨꯝꯅꯤꯡꯈꯤꯕꯅꯦ ꯑꯗꯨ ꯇꯨꯝꯕ ꯌꯥꯗ꯭ꯔꯦ ꯕꯣꯜ ꯌꯦꯡꯈꯔꯕꯅꯤ
ꯎꯝ ꯅꯪ ꯉꯟꯇꯥ ꯕꯣꯜ ꯀꯔꯝ ꯀꯥꯟꯗ ꯌꯦꯡꯉꯤꯅꯣ ꯉꯁꯤ
ꯍꯣꯏ ꯄꯨꯡ ꯑꯍꯨꯝ ꯃꯈꯥꯏ ꯂꯩꯅꯦ ꯄꯨꯡ ꯑꯍꯨꯝ ꯃꯈꯥꯏꯗ ꯑꯩ ꯌꯦꯡꯗꯦꯕ ꯑꯗꯣ ꯑꯩ ꯂꯣꯏꯔꯀꯥꯟꯗ ꯃꯤꯀꯞ ꯊꯣꯛꯂꯛꯑꯦ ꯑꯗꯨꯒ ꯃꯤꯅꯤꯠ ꯀꯨꯟꯊ꯭ꯔꯥ ꯍꯥꯞꯄꯦꯕ ꯀꯟ ꯀꯨꯟꯅ ꯍꯥꯞ ꯍꯥꯞꯇꯣꯏꯅꯦ ꯍꯥꯏꯗꯤꯅꯦꯕꯣꯜ ꯀꯥꯟꯅꯠꯇ꯭ꯔꯗ ꯍꯥꯞꯄꯅꯤ ꯑꯗꯨꯗ ꯍꯥꯞꯄꯗ ꯑꯃꯨꯛꯀ ꯃꯤꯅꯤꯠ ꯍꯥꯞꯄꯗ ꯌꯥꯔꯛꯇ꯭ꯔꯗꯤ ꯕꯦꯅꯥꯜꯗꯤꯤꯒꯥꯎꯅꯗꯣꯏꯕꯣ
ꯑꯣ ꯑꯣ ꯍꯣꯏ
ꯔꯥꯡꯉꯅꯤꯅꯒ ꯍꯥꯠꯇꯣꯏꯅꯤꯣ
ꯃꯔꯥ ꯍꯧꯥꯎꯅꯔꯕ ꯆꯥꯅꯁꯤ
ꯎ ꯎꯝ ꯀꯅꯥ ꯀꯅꯥ ꯑꯣꯏꯒꯦ
ꯅꯪ ꯉꯁꯤꯦ ꯣꯠꯇ꯭ꯔꯣꯃꯤ
ꯑꯅꯗꯅꯣ
ꯅꯉꯗ
ꯌꯦꯡꯉꯦ ꯍꯥꯏꯕ ꯃꯇꯦꯛ ꯑꯃꯇꯥꯡꯉꯨ
ꯂꯣꯏꯔꯝꯗꯥꯏꯗ ꯌꯦꯡꯉꯤꯔꯣ
ꯃꯤꯅꯤꯠ ꯀꯨꯟꯊ꯭ꯔꯥꯇꯪ ꯌꯦꯡꯍꯧꯋꯦ ꯍꯥꯏꯕ ꯑꯃꯗꯨꯗꯤ ꯑꯃꯕꯨꯗꯤ ꯀꯨꯟ
ꯑꯣꯝ ꯊꯝꯃꯒꯦ
ꯑꯣ ꯑꯣ
ꯎꯝ